ꯍꯜꯂꯣ ꯍꯜꯂꯣ ꯑꯥ
ꯍꯜꯂꯣ
ꯍꯜꯂꯣ ꯇꯥꯏ ꯇꯥꯏ ꯇꯥꯗ꯭ꯔꯣ
ꯇꯥꯏꯌꯦ ꯇꯥꯏ ꯀꯔꯤꯗꯧꯔꯤꯅꯣ
ꯁꯨꯝ ꯐꯝꯃꯤꯗ ꯅꯨꯡꯁꯥ ꯁꯥꯕꯒꯤ
ꯑꯣ
ꯅꯪꯗꯤ
ꯍꯧꯖꯤꯛ ꯀꯥꯟꯁꯤ ꯅꯨꯡꯁꯥ ꯁꯥꯕꯒꯤ ꯃꯇꯝꯅꯤꯅꯀꯣ ꯑꯩꯁꯨ ꯐꯝꯂꯤꯗ ꯊꯥꯕꯛ ꯇꯧꯗꯦ ꯉꯁꯤꯗꯤ ꯌꯥꯝ ꯁꯥꯃꯟꯕꯒꯤꯀꯣ ꯌꯨꯝꯗ ꯂꯩꯔꯒ ꯅꯪꯗꯤ
ꯑꯩꯁꯨ ꯌꯨꯝꯗ ꯂꯩꯔꯤꯗ ꯃꯄꯥꯟ ꯊꯣꯛꯁꯤꯔ ꯍꯥꯏꯅ ꯈꯟꯕ ꯑꯗꯨ ꯅꯨꯡꯁꯥ ꯁꯥꯃꯟꯕꯒꯤ ꯑꯃꯨꯛ ꯌꯨꯝꯗ
ꯍꯣꯏꯅꯦ
ꯂꯩꯕꯅꯤ
ꯑꯗꯨꯅꯤ
ꯉꯔꯥꯡ ꯅꯨꯡꯗꯥꯡꯁꯨ ꯕꯣꯜ ꯌꯦꯡ ꯑꯥ ꯑꯗꯨꯒꯤ ꯏꯁꯥꯥꯁꯦ ꯀꯩ ꯍꯥꯏꯇ ꯇꯨꯝꯅꯤꯡ
ꯑꯣ ꯅꯪꯁꯨ ꯐꯨꯠꯕꯣ ꯌꯦꯡꯕ꯭ꯔꯣ
ꯑꯧ
ꯑꯗꯨꯗꯤ ꯐꯩꯅꯦ ꯌꯦꯡꯉꯗꯤ
ꯑꯩꯁꯨ ꯉꯟꯇꯥ ꯐꯥꯎ ꯑꯗꯨꯝ ꯌꯦꯡꯕꯅꯦ ꯅꯟꯁꯇꯣꯞꯇ ꯇꯨꯝꯗꯕꯤꯗ ꯑꯗꯨꯒꯤ
ꯑꯗꯩ ꯌꯥꯝ ꯋꯥꯔꯝꯒꯅꯤꯍꯦ
ꯎꯝ
ꯑꯗꯨ ꯏꯃꯥꯟꯅꯕꯁꯤꯡꯒ ꯌꯦꯡꯉꯗꯤ ꯀꯣ ꯅꯣꯏ ꯅꯨꯡꯉꯥꯏꯕꯅꯤꯗ ꯌꯦꯡꯕ ꯃꯇꯝꯗꯗꯤ
ꯍꯣꯏ ꯑꯩꯈꯣꯏꯁꯨ ꯏꯃꯥꯟꯅꯕ ꯎꯝ ꯃꯤ ꯁꯤꯛꯁ ꯁꯚꯦꯟꯗ ꯑꯗꯨꯃꯥꯏ ꯑꯗꯨꯝ ꯂꯥꯛꯂꯒ ꯌꯦꯡꯕꯅꯤꯗ
ꯍꯣꯏ ꯑꯗꯨꯅꯦ ꯑꯗꯨꯅꯦ ꯑꯗꯨꯒꯨꯝꯕ ꯌꯦꯡꯉꯗꯤ ꯀꯣ ꯅꯨꯡꯉꯥꯏꯕꯅꯤꯕ
ꯑꯝ ꯅꯣꯏꯗꯤ
ꯎꯝ ꯑꯩꯈꯣꯏꯁꯨ ꯌꯦꯡꯉꯤ ꯑꯗꯨꯕꯨ ꯇꯣꯉꯥꯟꯗꯤ ꯌꯦꯡꯗꯦꯗ ꯈꯔ ꯈꯔ ꯐꯖꯕ ꯇꯤꯝ ꯂꯥꯛꯄ ꯃꯇꯝꯗꯀꯣ ꯌꯦꯡꯕꯅꯤ ꯑꯗꯨ ꯅꯨꯡꯗꯥꯡꯒꯨꯝꯕꯗ ꯇꯨꯝꯕ ꯃꯇꯝꯗꯗꯤ ꯌꯦꯡꯗꯦꯕ ꯑꯗꯨ ꯅꯨꯡꯗꯥꯡ ꯇꯨꯝꯂꯤꯉꯩꯗꯒꯨꯝꯕꯗꯤ ꯌꯦꯡꯉꯦ꯫ ꯍꯧꯒꯠꯄ ꯉꯝꯗꯕꯀꯣ ꯌꯦꯡꯅꯕ
ꯎꯝ ꯑꯁ ꯑꯈꯣꯏ ꯅꯨꯡꯁꯥ ꯁꯥꯕꯅꯤꯅꯀꯣ ꯇꯨꯝꯕꯁꯦ ꯀꯨꯏꯅꯁꯨ ꯍꯨꯝꯕ ꯉꯝꯗꯦꯕ ꯍꯥꯏꯗꯤ ꯅꯨꯡꯁꯥ ꯍꯦꯛ ꯊꯣꯛꯎꯗꯤ ꯁꯥꯏꯑꯦꯅꯦ
ꯍꯣꯏ ꯍꯣꯏ ꯑꯗꯨꯅꯤ ꯍꯣꯏ ꯑꯌꯨꯛꯁꯨ ꯀꯣ ꯅꯨꯡꯁꯥ ꯊꯣꯛꯑꯣꯗꯤ ꯑꯃꯨꯛꯀ ꯁꯥꯔꯒ ꯌꯥꯗꯦꯕ ꯇꯨꯝꯕ ꯑꯗꯨꯅꯦ ꯑꯗꯨꯅꯦ ꯇꯨꯃꯦ
ꯎꯝꯅꯤꯡꯉꯁꯨ ꯎ ꯎꯝꯅꯤꯡꯁꯨ ꯅꯨꯡꯁꯥꯅ ꯉꯝꯗꯤꯕ ꯗꯨꯝ ꯍꯨꯃꯥꯡ ꯊꯣꯛꯏꯕ
ꯍꯣꯏ ꯍꯣꯏ ꯍꯣꯏ ꯑꯗꯨꯅꯤ ꯑꯗꯨ ꯍꯧꯖꯤꯛ ꯁꯥꯅ ꯀꯔꯤ ꯇꯧꯔꯤꯅꯣ ꯑꯈꯣꯏꯗꯤ
ꯍꯥꯥ
ꯍꯧꯖꯤꯛꯀꯥꯟꯁꯤ ꯀꯔꯤ ꯇꯧꯔꯤꯅꯣ ꯅꯈꯣꯏꯗꯤ ꯊꯕꯛ ꯆꯥꯠꯄ ꯑꯗꯨꯒ
ꯊꯕꯛ ꯇꯨꯇ꯭ꯔꯤꯠ ꯏꯁꯥ ꯈꯔ ꯅꯨꯡꯉꯥꯏꯇꯕꯒꯤ ꯑꯗꯨꯝ ꯌꯨꯝꯗ ꯂꯩ
ꯑꯣꯍꯣ ꯍꯣꯏ ꯍꯧꯖꯤꯛꯀꯥꯟꯁꯤ ꯑꯩꯈꯣꯏꯁꯨ ꯂꯥꯏꯌꯦ ꯊꯕꯛ ꯆꯠꯂꯦ ꯍꯧꯖꯤꯛꯀꯥꯟꯁꯤ ꯊꯕꯛ ꯌꯦꯡꯗ ꯌꯦ ꯑꯗꯨꯕꯨꯀꯣ ꯌꯥꯝꯅ ꯀꯩ ꯍꯥꯏꯁꯦ ꯅꯨꯡꯉꯥꯏꯅ ꯇꯧꯗꯕ ꯊꯕꯛꯇ ꯂꯩꯔꯤꯕꯀꯣ ꯑꯗꯨ
ꯑ
ꯍꯧꯖꯤꯇꯤ
ꯀꯩ ꯍꯦꯟꯖꯥꯡ ꯆꯥꯔꯒꯦ ꯉꯁꯥꯏ ꯑꯌꯨꯛꯇꯤ ꯀꯩꯅꯅꯦ ꯑꯥ ꯆꯒꯦꯝ ꯆꯒꯦꯝ ꯄꯣꯝꯕ
ꯑꯣ ꯍꯥꯎꯋꯦ ꯑꯩꯈꯣꯏꯗꯤ ꯈꯪꯗꯦ ꯀꯣꯄꯤꯒ ꯑꯂꯨ ꯃꯥꯜꯂꯦ
ꯑꯣ
ꯎꯄꯤꯒ ꯑꯂꯨ ꯀꯣ
ꯅꯨꯡꯁꯥ ꯁꯥꯗꯤꯅ ꯆꯥꯛ ꯑ ꯆꯥꯛ ꯍꯦꯟꯖꯥꯡꯗꯣ ꯀꯩꯍꯥꯏꯁꯤꯌꯥ ꯆꯥꯅꯤꯡꯗꯦꯅꯦ ꯑꯌꯨꯛꯇꯗꯤ
ꯆꯥꯅꯤꯡꯗꯦ ꯆꯥꯅꯤꯡꯗꯦ ꯑꯗꯨꯒꯤꯅꯤ ꯍꯧꯖꯤꯛꯐꯥꯎ ꯑꯌꯨꯛꯀꯤ ꯆꯥꯛ ꯆꯥꯗ꯭ꯔꯤ ꯑꯩ
ꯑꯁ ꯊꯦꯡꯉ ꯍꯦ
ꯊꯦꯡ ꯍꯣꯏ ꯊꯦꯡꯉꯦ ꯊꯦꯡꯉꯦ ꯆꯥꯛ ꯆꯥꯛꯁꯦ ꯆꯥꯅꯤꯡꯗꯦꯕꯀꯣ
ꯑꯥ
ꯗꯨ ꯑꯗꯨꯒꯤ
ꯆꯥꯅꯤꯡꯕ ꯐꯥꯎꯕ ꯀꯥꯟꯗ ꯆꯥꯕꯅ ꯅꯨꯡꯉꯥꯏꯕꯅꯤ
ꯍꯣꯏ ꯑꯗꯨꯅꯤ ꯑꯗꯨꯅ ꯑꯗꯨꯗꯤ ꯆꯥꯅꯤꯡꯗꯗꯤ ꯆꯥꯕ ꯃꯇꯝ ꯑꯃ ꯆꯥꯛꯁꯤ ꯆꯪꯗꯦꯕꯀꯣ
ꯑꯥ
ꯑꯗꯨꯅꯤ ꯍꯧꯖꯤꯛꯀꯥꯟꯁꯦ ꯂꯤꯔꯤꯂꯤꯛ ꯇꯝꯕ꯭ꯔꯥ ꯑꯗꯨꯒ ꯊꯕꯛ ꯇꯧꯕ꯭ꯔꯥ ꯑꯗꯨ
ꯑꯩ ꯊꯕꯛ ꯑꯩ ꯊꯕꯛ ꯑꯗꯨꯝ ꯈꯨꯅꯩ ꯍꯥꯏ ꯇꯥꯔꯦꯗ
ꯍꯣꯏ ꯂꯩꯔꯤꯛꯇꯤ ꯇꯝꯕ ꯂꯣꯏꯕ꯭ꯔꯥ
ꯑꯥ
ꯌꯥꯝ ꯐꯥꯏꯗꯤ
ꯑꯩ ꯑꯃ ꯂꯧꯣꯏꯔꯒ ꯇꯨ ꯊꯥꯎꯖꯟ ꯇ꯭ꯋꯦꯟꯇꯤ ꯇꯨꯗꯒꯤ
ꯑꯣ ꯊꯕꯛꯁꯦ ꯑꯗꯨꯗꯤ ꯂꯥꯏꯔꯤꯛꯁꯦ ꯀꯔꯝ ꯀꯔꯝꯕ ꯍꯥꯏꯕ ꯍꯥꯏꯕꯗꯤ ꯑ ꯅꯪꯒꯤ ꯀ꯭ꯋꯥꯂꯤꯤꯐꯤꯀꯦꯁꯟ ꯀꯨꯝꯕꯗꯣ
ꯑꯩꯗꯤ ꯌꯥꯝꯗꯦꯗ ꯗꯤꯒ꯭ꯔꯤ ꯐꯛꯇꯪꯅꯤ
ꯗꯤꯒ꯭ꯔꯤ ꯐꯥꯀꯣ ꯌꯥꯝꯅꯤ ꯑꯗꯨꯗꯤ ꯐ ꯑꯗꯨꯗꯤ ꯌꯥꯝ ꯐꯖꯩꯌꯦ ꯌꯥꯝ ꯐꯖꯩ ꯑꯗꯨ
ꯈꯪꯅꯔ ꯄꯨꯟꯁꯤꯁꯦ ꯃꯊꯛ ꯃꯈꯥ ꯑꯣꯜꯂꯤ ꯍꯥꯏꯗꯨꯅꯤ
ꯑꯗꯨꯅꯤ ꯑꯗꯨꯅꯤ ꯑꯦꯛꯖꯥꯝꯒꯨꯝꯕ ꯀꯨꯝꯕ ꯊꯥꯒꯗꯕ
ꯑ ꯑꯗꯨ ꯏꯟꯇ꯭ꯔꯥꯟꯁ ꯑꯦꯖꯥꯝꯒꯨꯝꯕ ꯑꯗꯨꯝ ꯊꯥꯔꯒ ꯄꯥꯔꯠ ꯇꯥꯏꯝ ꯖꯣꯕ ꯑꯗꯨꯝ ꯇꯧꯔꯒ ꯂꯩꯕꯅꯤꯗ ꯍꯟꯗꯛꯇꯤ
ꯍꯣꯏ ꯍꯣꯏ ꯑꯗꯨꯅꯤ ꯑꯗꯨꯅꯤ ꯑꯗꯨꯅꯤ ꯅꯨꯄꯥ ꯍꯥꯏꯕ ꯅꯨꯄꯥꯒꯤ ꯄꯨꯟꯁꯤ ꯍꯥꯏꯕꯗꯣ ꯑꯗꯨꯅꯤ
ꯅꯣꯡꯃꯗꯤ ꯍꯣꯏ ꯅꯣꯡꯃꯗꯤ ꯋꯥꯔꯒ ꯑꯗꯨꯒ ꯍꯖꯔ ꯅꯨꯄꯥ ꯊꯣꯛꯑꯒ ꯑꯗꯨꯝ ꯄꯥꯟꯅ ꯊꯔꯒ ꯋꯥꯔꯒ ꯀꯣ ꯊꯕꯛ ꯁꯨꯕ ꯑꯗꯨ ꯍꯜꯂꯛꯑꯒ ꯇꯨꯝꯂꯒ ꯅꯨꯡꯉꯥꯏꯔꯒ ꯀꯔꯤ ꯀꯔꯤ ꯊꯥꯛꯇꯣ ꯃꯗꯨꯗ ꯅꯨꯄꯥꯒꯤ ꯒꯤ ꯄꯨꯟꯁꯤ ꯍꯥꯏꯕ ꯑꯗꯨꯅꯦꯕ
ꯑꯥ ꯑꯗꯨꯅꯦ ꯑꯩꯈꯣꯏ ꯇꯦꯜꯂꯕ ꯄꯨꯟꯁꯤꯗꯒꯣ
ꯍꯣꯏ ꯍꯣꯏ ꯑꯗꯨꯅꯤ ꯑꯗꯨꯅꯤ ꯑꯗꯨꯅꯤ ꯄꯨꯟꯁꯤ ꯍꯥꯏꯕꯗ ꯑꯗꯨꯅꯤ ꯅꯨꯡꯉꯥꯏꯒꯗꯧꯕꯅꯦꯕ
ꯅꯣꯏ ꯅꯣꯏ ꯌꯨꯝꯗꯤ ꯃꯤ ꯀ꯭ꯌꯥ ꯀ꯭ꯌꯥ ꯂꯩꯒꯦ
ꯑꯩꯈꯣꯏꯗꯤ ꯃꯤ ꯌꯥꯝꯗꯦꯗ ꯃꯤ ꯃꯉꯥ ꯇꯔꯨꯛ ꯈꯛꯒꯅꯤ
ꯑꯦ
ꯑꯩꯗꯤ ꯆꯤꯡꯗꯤ ꯂꯩꯥꯛꯗꯦꯕꯀꯣ
ꯆꯤꯡꯉꯨ ꯍꯥꯏꯁ ꯀꯥꯏ ꯋꯥ ꯑꯩ ꯖꯒꯥꯗꯣ ꯑꯣꯏꯔꯣꯝꯗꯣ꯭ꯔꯣ
ꯅꯠꯇꯦ ꯆꯤꯡꯗ ꯑꯩ ꯂꯩꯇꯦꯕ ꯍꯧꯖꯤꯛꯇꯤ
ꯑꯣ
ꯑꯥ ꯇꯝꯄꯥꯛꯅ ꯂꯩꯕꯀꯣ
ꯑꯣ ꯇꯝꯄꯥꯛꯇꯔꯣ
ꯎꯝ ꯍꯂꯦꯛ ꯇꯝꯒꯦ ꯍꯥꯏꯅ ꯂꯥꯛꯄꯀꯣ ꯑꯗꯨ ꯑꯁ
ꯑꯦ
ꯂꯥꯏꯔꯤꯛꯁꯨ ꯇꯝꯕ ꯂꯣꯏꯈ꯭ꯔꯦ ꯑꯗꯨꯒ ꯊꯕꯛꯁꯨ ꯇꯧꯗꯌꯦ ꯍꯣꯏ ꯊꯕꯛꯁꯨ ꯌꯦꯡꯂꯤꯕꯅꯤ ꯑꯗꯨꯕꯨ ꯐꯖꯅ ꯇꯧꯗꯕ ꯐꯗꯥꯛꯁꯨ ꯊꯕꯛꯁꯨ ꯂꯩꯗꯕ ꯀꯣ
ꯎꯝ
ꯑꯗꯨꯒꯤ ꯑꯩꯁꯨ ꯀꯩ ꯍꯥꯏꯁꯤꯔ ꯇꯧ ꯅꯤꯡꯗꯕꯒꯦ ꯍꯧꯖꯤꯛꯐꯥꯎꯗ ꯇꯧ ꯇꯧꯗ꯭ꯔꯤꯕ
ꯑꯣ
ꯑꯗꯨꯒꯤꯅꯦ ꯍꯥꯏꯕꯗꯤ ꯑꯥ ꯀꯩ ꯍꯥꯏꯁꯤꯔꯥ ꯑꯩꯈꯣꯏꯅ ꯊꯕꯛ ꯂꯩꯥꯔꯁꯨ ꯑꯩꯈꯣꯏꯅ ꯇꯧꯅꯤꯡ ꯇꯧꯅꯤꯡꯕ ꯊꯕꯛ ꯇꯧꯕ ꯌꯥꯗꯦ ꯑꯗꯨꯒ ꯊꯕꯛ ꯌꯥꯝ ꯂꯩꯔꯁꯨ ꯃꯈꯣꯏ ꯊꯕꯛꯇꯨ ꯑꯩꯈꯣꯏꯅ ꯇꯧꯅꯤꯡꯉꯤꯗꯤ ꯑꯩꯈꯣꯏꯅ ꯂꯩꯔꯁꯨ ꯇꯧꯅꯤꯡꯗ꯭ꯔꯗꯤ ꯑꯗꯨꯒ ꯑꯩꯈꯣꯏꯒꯤ ꯂꯩꯥꯐꯝꯗꯣ ꯊꯕꯛ ꯇꯧꯕ ꯃꯐꯝꯗꯣ ꯌꯥꯗ꯭ꯔꯗꯤ ꯊꯕꯛ ꯊꯕꯛ ꯇꯧꯕ ꯅꯨꯡꯉꯥꯏꯔꯦꯕꯀꯣ
ꯑꯥ
ꯑꯗꯨꯒꯤꯗꯃꯛꯇ ꯅ‌ꯦꯛꯄ ꯑꯗꯨꯒꯤꯅꯤ ꯑꯩ ꯍꯥꯏ ꯉꯁꯥꯏ ꯍꯥꯏꯔꯤꯗ‌ꯣ ꯑꯗꯨ ꯅꯨꯄꯤꯒꯨꯝꯕꯗꯤ ꯊꯤ ꯅꯕ ꯑꯗꯨꯒ ꯀ꯭ꯔꯤ ꯀ꯭ꯔꯤ ꯇꯧꯔꯤꯅ‌ꯣ
ꯅꯨꯄꯤꯗꯤ ꯊꯤꯔꯕ
ꯅꯪꯗꯤ ꯊꯤꯔꯦ
ꯑꯗꯨ ꯅꯠꯇꯦ ꯅꯪ ꯅꯨꯄꯤ ꯊꯤꯔꯕ ꯍꯥꯏꯕ
ꯍꯩꯁ ꯄꯥꯝꯗꯤꯍꯦ ꯑꯗꯨꯒꯤ ꯑꯗꯨꯗꯤ ꯍꯥꯏꯕꯗꯤ ꯊꯤ ꯊꯤꯗ꯭ꯔꯤꯗ
ꯊꯤꯗ꯭ꯔꯦꯕ
ꯅꯍꯥꯟꯗꯩ ꯑꯗꯨꯒ ꯑꯗꯨꯅꯦ ꯅꯪꯁꯨ ꯊꯤꯔꯕ꯭ꯔꯣ
ꯊꯤꯗ‌ꯦꯗ ꯍꯟꯗꯛ ꯏꯔꯥꯡꯅ ꯏꯔꯥꯡ ꯐꯠꯇꯕꯅꯦ ꯀꯥꯏꯗꯒꯤ ꯅꯨꯄꯤꯅꯣ
ꯑꯗꯨꯅꯤ ꯅꯨꯄꯤ ꯑꯃꯕꯨ ꯂꯩꯔꯗꯤ ꯑꯗꯨꯒ ꯕꯥꯔꯗꯟ ꯑꯃꯒ ꯑꯅꯤ ꯁꯨꯕꯒꯤ‌ ꯋꯥ
ꯎꯝ ꯑꯩꯈꯣꯏ ꯏꯁꯥꯒꯤ ꯐꯥꯎ ꯍꯧꯖꯤꯛ ꯋꯥꯕ ꯀꯥꯟꯁꯤꯗ ꯅꯨꯄꯤꯃꯨꯛ ꯊꯤꯔꯛꯑꯗꯤ ꯁꯤꯔ‌ꯦꯍ‌ꯦ
ꯑꯗꯨꯅꯦ ꯑꯗꯨꯅꯦ ꯅꯁꯥ ꯍꯥꯎ ꯍꯥꯎꯒ ꯆꯥꯔꯒ ꯇꯨꯝꯂꯒ ꯊꯥꯛꯂꯒ ꯃꯄꯥꯟꯗ ꯊꯣꯛꯑꯒ ꯀꯔꯤ ꯀꯔꯤ ꯇꯧꯔꯒ ꯑꯗꯨꯒꯤꯅꯤ ꯍꯧꯖꯤꯛꯀꯤ ꯄꯨꯟꯁꯤ ꯍꯥꯏꯕꯁꯤꯀꯣ
ꯑꯩꯁ ꯅꯨꯡꯁꯥꯁꯦ ꯑꯁ ꯑꯃꯨꯛ ꯊꯣꯛꯂꯛꯏꯅꯦ ꯁꯥꯕ ꯂꯣꯏꯔꯦ ꯃꯩꯁꯨ ꯂꯥꯛꯇꯦ
ꯍꯣꯏ ꯍꯣꯏ ꯑꯗꯨꯅꯤ ꯃꯩ ꯂꯥꯛꯑꯗꯤ ꯈꯔꯗꯤ ꯐꯥꯕꯀꯣ ꯐꯦꯟꯅ‌ꯦ ꯊꯝꯃꯗꯤ ꯑꯗꯣ ꯃꯩꯁꯨ ꯂꯥꯛꯇꯦ
ꯍꯟꯗꯛꯀꯥꯁꯦ ꯈꯪ ꯈꯪꯗꯦꯅꯦ ꯑꯌꯨꯛ ꯅꯨꯡꯊꯤꯜꯗꯗꯤ ꯃꯩ ꯑꯃꯨꯛ ꯃꯤꯠꯀꯅꯤ ꯑꯗꯩ ꯑꯁ ꯅꯨꯡꯗꯥꯡꯁꯨ ꯃꯩ ꯈꯔ ꯑꯗꯨꯝ ꯃꯤꯠꯄ ꯃꯨꯠꯄ ꯑꯗꯨꯝ ꯁꯥꯟꯅꯒꯅꯤ ꯅꯨꯡꯉꯥꯏꯇꯦꯗ ꯍꯟꯗꯛ ꯀꯥꯟꯒꯤ ꯃꯩꯁꯦ
ꯍꯣꯏ ꯍꯣꯏ
ꯃꯩꯁꯨ ꯂꯥꯛꯇꯕ ꯑꯃꯨꯛꯀ ꯁꯥꯁꯨ ꯁꯥꯕ ꯑꯗꯨ ꯑꯁ ꯋꯥꯏ ꯑꯩꯈꯣꯏ ꯂꯥꯏꯔ ꯑꯩꯈꯣꯏ ꯂꯥꯏꯕꯒꯤ ꯄꯨꯟꯁꯤꯗꯤ ꯎꯄꯥꯏ ꯂꯩꯗꯧ
ꯑꯗꯨꯅꯤ ꯑꯦꯁꯤꯒꯨꯝꯕꯗꯤ ꯂꯥꯏꯔꯤꯛ ꯐꯕꯀꯣ ꯑꯗꯨꯒ ꯑꯩꯈꯣꯏꯒꯨꯝꯕꯗꯤ ꯑꯦꯁꯤꯗꯨ ꯂꯧꯕ ꯉꯝꯃꯔꯣꯏ ꯀ‌ꯣ
ꯎꯝ ꯑꯦꯁꯤ ꯀꯥ ꯊꯝꯕꯤ ꯑꯩꯈꯣꯏꯗꯤ ꯊꯥ ꯑꯅꯤ ꯑꯍꯨꯝ ꯆꯔꯥ ꯍꯦꯜꯂꯅꯤ
ꯑꯗꯨꯒꯤꯅꯦ ꯑꯦꯁꯤꯒꯨꯝꯕꯗꯤ ꯑꯁ
ꯑꯣ
ꯆꯤꯡꯃ ꯈꯔꯁꯥ ꯏꯪꯕ ꯃꯐꯝꯗ ꯑꯗꯨꯒ ꯆꯠꯅꯤꯡꯉꯗꯤ ꯕꯦꯡ ꯑꯣꯐꯤꯁꯀꯨꯝꯕꯗꯀꯣ ꯍꯣꯁꯄꯤꯇꯥꯜꯒꯨꯝꯕꯗ ꯆꯠꯄ ꯃꯥꯜꯂꯦ ꯏꯪꯅꯤꯡꯉꯥꯏꯀꯣ ꯕꯦꯡꯀꯨꯝꯕꯗꯤ ꯑꯦꯁꯤ ꯂꯩꯗꯅ ꯕꯦꯡ ꯑꯣꯐꯤꯁꯀꯨꯝꯕꯗꯗꯤ
ꯍꯣꯏ ꯑꯌꯥꯝꯕꯗꯤ ꯕꯦꯡꯅ ꯑꯣꯏꯅ ꯏꯪꯕꯅꯦ ꯃꯣꯏꯗꯤ ꯑꯦꯁꯤ ꯑꯗꯨꯝ ꯊꯝꯅꯤꯅꯀꯣ
ꯕꯦꯡꯀꯨꯝꯕ ꯑꯗꯨꯒ ꯑꯆꯧꯕ ꯔꯦꯁꯇꯨꯔꯥꯟꯒꯨꯝꯕꯗꯀꯣ ꯆꯥꯒꯗꯧꯕꯅꯤ ꯏꯪꯕ ꯃꯐꯝꯗ ꯂꯥꯏꯅꯤꯡꯉꯗꯤ ꯍꯥꯏꯕꯤ ꯁꯥ ꯃꯥꯟꯕꯒꯤꯁꯨ ꯌꯥꯗꯦꯕ ꯇꯨꯝꯕ ꯌꯥꯗꯦ ꯑꯗꯨꯒ ꯀꯔꯤ ꯀꯔꯤ ꯆꯠꯊꯣꯛꯄ ꯑꯗꯨ ꯌꯥꯗꯦꯕꯀꯣ ꯁꯥꯃꯜꯂꯁꯨ
ꯁꯃꯟꯕꯁꯨ ꯑꯩꯈꯣꯏ ꯏꯁꯥꯁꯦ ꯁꯣꯛꯄꯅꯦ
ꯑꯗꯨꯅꯤ ꯁꯃꯟ ꯑꯣ ꯑꯗꯨꯅꯤ ꯁꯥꯃꯟꯕꯁꯦ ꯑꯩꯁꯦ ꯄꯥꯝꯗꯦ ꯍꯥꯏꯕꯗꯤ ꯏꯪꯕꯁꯤ ꯈꯔ ꯈꯥꯡꯕ ꯉꯝꯃꯤꯀꯣ
ꯑꯣ
ꯑꯩꯈꯣꯏꯗꯤ ꯃꯨꯖꯥ ꯇꯣꯡꯔꯒ ꯖꯦꯀꯦꯠ ꯇꯣꯡꯔꯒ ꯑꯗꯨ ꯑꯗ ꯁꯨꯃꯥꯏ ꯇꯧꯔꯒ ꯑꯩꯈꯣꯏꯗꯤ ꯌꯥꯅꯦꯕꯀꯣ ꯆꯥꯡꯉꯗꯤ ꯀꯔꯤ ꯀꯔꯝꯃꯥꯏ ꯇꯧꯒꯅꯤꯀꯣ ꯑꯗꯨꯒꯤꯅꯤ ꯌꯥꯝ ꯆꯥꯡꯕꯁꯦ
ꯈꯪꯗꯦꯗ ꯍꯟꯗꯛꯀꯤ ꯈꯨ ꯈꯨꯠꯁꯥꯁꯤꯗꯤ ꯑ ꯆꯍꯤ ꯈꯨꯗꯤꯡꯒꯤ ꯑꯗꯨꯝ ꯍꯦꯟꯒꯠꯂꯛꯏꯗ
ꯑꯗꯨꯅꯦ ꯑꯗꯨꯅꯦ ꯑꯩ ꯍꯥꯏꯔꯤꯗꯣ ꯆꯍꯤ ꯈꯠꯂꯦ ꯑꯗꯨꯒ ꯑꯩ ꯅꯨꯡꯁꯥꯁꯨ ꯑꯃꯨꯛꯀ ꯍꯦꯟꯒꯠꯂꯦꯀꯣ ꯑꯗꯨ ꯂꯥꯏꯅꯥꯁꯤ ꯌꯥꯝ ꯊꯣꯛꯂꯛꯄꯁꯦ ꯃꯐꯝ ꯃꯐꯝꯗ ꯂꯩꯔꯒ ꯂꯩꯗꯤ ꯑꯗꯨꯕꯨ ꯆꯤꯡꯒꯨꯝꯕꯗꯤ ꯅꯨꯡꯉꯥꯏꯕꯀꯣ ꯂꯩꯕ ꯃꯇꯝꯁꯦ ꯍꯥꯏꯕꯗꯤ ꯑꯈꯣꯏꯅ
ꯍꯣꯏ ꯆꯤꯡꯖꯤꯗꯤ ꯅꯨꯡꯉꯥꯏ ꯑꯗꯨ ꯑꯥ
ꯑꯗꯨꯅꯦ ꯆꯤꯡꯗꯗꯤ ꯆꯠꯂꯦ ꯈꯣꯠꯂꯦ ꯉꯥ ꯊꯤꯕ ꯕ ꯑꯗꯨꯝ ꯑꯗꯨꯒ ꯀꯔꯤ ꯀꯔꯤ ꯇꯧꯕ ꯑꯗꯨꯒ ꯁꯨꯃꯥꯏꯅ ꯇꯧꯕ ꯌꯥꯏꯕ ꯑꯗꯨꯒꯤꯅꯦ ꯑꯗꯨꯕꯨ ꯇꯝꯄꯥꯛꯀꯨꯝꯕꯗ ꯂꯩꯔꯤ ꯂꯩꯔꯗꯤ ꯑꯩꯈꯣꯏ ꯁꯨꯃꯥꯏ ꯆꯠꯄꯁꯨ ꯂꯩꯗ ꯑꯗꯣ ꯍꯧꯖꯤꯛ ꯐꯥꯎꯗꯤ ꯌꯨꯝ ꯆꯠꯄꯁꯨ ꯌꯥꯗꯦꯀꯣ ꯑꯗꯨꯒꯤ
ꯑꯥ
ꯍꯣꯏ ꯌꯨꯝꯗꯁꯨ ꯆꯤꯡꯗ ꯂꯩꯔꯗꯤ ꯅꯨꯡꯁꯥ ꯁꯥꯔꯁꯨ ꯈꯔ ꯈꯔ ꯏꯁꯤꯡ ꯃꯅꯨꯡꯗ ꯆꯠꯂꯒ ꯏꯁꯤꯡ ꯎꯔꯨꯞꯄꯁꯨ ꯌꯥꯔꯅꯤ ꯀꯣ ꯏꯃꯥꯟꯅꯕꯁꯤꯡꯒ ꯑꯗꯨꯒ ꯉꯥ ꯐꯥꯕꯒꯨꯝꯕ ꯑꯗꯨꯒ
ꯎꯝ
ꯀꯔꯤ ꯍꯥꯏꯁꯤꯔ ꯊꯣꯡꯉꯒ ꯄꯤꯀꯅꯤꯛꯀꯨꯝꯕ ꯆꯠꯕ ꯑꯗꯨꯒ ꯇꯧꯕ ꯌꯥꯒꯅꯤꯕ ꯑꯗꯨꯒ ꯇꯝꯄꯥꯛ ꯁꯨꯃꯥꯏ ꯇꯧꯕ ꯌꯥꯗꯦ ꯅꯨꯡꯁꯤꯠꯁꯨ ꯂꯩꯇꯦ ꯂꯥꯛꯏ ꯑꯗꯨꯕꯨ ꯈꯔ ꯈꯔ ꯂꯩꯕꯀꯣ ꯆꯤꯡꯗꯗꯤ ꯌꯥꯝ ꯂꯩꯌꯦ ꯅꯨꯡꯁꯤꯠ ꯃꯔꯛꯇ ꯂꯩꯔꯒ ꯅꯨꯡꯉꯥꯏꯅ ꯐꯝꯒꯗꯧꯕꯅꯤꯕ
ꯇꯝꯄꯥꯛꯇ ꯂꯩꯕꯗꯤ ꯄꯩꯁꯥ ꯂꯩꯇ꯭ꯔꯗꯤ ꯋꯥꯕꯅꯦ ꯍꯤꯡꯕ
ꯑꯗꯨꯅꯦ ꯑꯗꯨꯅꯤ ꯃꯗꯨꯗꯨ ꯂꯥꯜꯂꯗꯤ ꯍꯤꯡꯕ ꯉꯝꯃꯔꯣꯏ
ꯎꯝ
ꯍꯤꯡꯕ ꯉꯝꯃꯔꯣꯏꯀꯣ ꯍꯥꯏꯕꯗꯤ ꯇꯥꯕ꯭ꯔꯣ
ꯍꯥꯏꯌ‌ꯣ ꯇꯥꯏꯌ‌ꯦ ꯇꯥꯏ
ꯍꯧꯖꯤꯛ ꯌꯨꯝꯗꯒꯤ ꯆꯠꯊꯣꯛ ꯑꯖ‌ꯦ ꯑꯗꯨꯒ